ꯇꯥꯏꯕ
ꯑꯣ ꯇꯥꯕ ꯌꯥꯈ꯭ꯔꯕ ꯔꯤꯐ꯭ꯔꯦꯁ ꯇꯧꯀꯅ ꯑꯃꯨꯛ ꯌꯥꯕ ꯌꯥꯎꯕꯅꯦꯕ
ꯍꯧꯖꯤꯛ ꯑꯩ ꯔꯤꯀ꯭ꯋꯦꯁ ꯇꯧꯕ ꯍꯥꯏꯖꯔꯛꯑꯦ
ꯑꯣ ꯁ ꯐꯅ ꯇꯥꯔꯕꯝ ꯅꯠꯇ꯭ꯔꯣ
ꯑ ꯇꯥꯏ ꯇꯥꯏꯂ
ꯑꯣ ꯐꯔꯦ ꯐꯔꯦ ꯆꯥꯛ ꯆꯥꯕꯕ꯭ꯔꯣ ꯀꯃꯥꯏꯅ ꯇꯧꯔꯤꯅꯣ
ꯑ ꯆꯥꯛꯁꯤꯦ ꯆꯥꯗ꯭ꯔꯦ ꯍꯧꯖꯤꯛ ꯄꯨꯡ ꯅꯤꯄꯥꯟ ꯃꯈꯥꯏ ꯈꯤꯇꯪ ꯍꯦꯜꯂꯛꯄ ꯁ꯭ꯋꯥꯏꯗ ꯆꯥꯔꯗꯝꯕꯅꯦ ꯄꯣꯠꯁꯤ ꯆꯥꯔꯕꯣ
ꯑꯣ ꯑꯩꯈꯣꯏꯁꯨ ꯆꯥꯗ꯭ꯔꯤꯌꯦ ꯑꯩ ꯁꯨꯒꯨꯟꯕ ꯆꯠꯂꯨꯕꯅꯦ ꯑꯗꯣ ꯊꯦꯡꯗꯣꯛꯈ꯭ꯔꯦ ꯈꯔ ꯍꯥꯂꯛꯞꯄ ꯑꯗꯨꯒꯤ ꯇꯨꯝꯃꯨꯔꯦ ꯑꯗꯨꯒ ꯆꯥꯁꯤꯒ ꯊꯦꯡꯉꯅꯤ ꯑꯩꯈꯣꯏꯁꯨ ꯍꯧꯁꯤ
ꯀꯩꯅ ꯆꯦ ꯆꯦ ꯇꯔꯦ
ꯉꯁꯤꯁꯤ ꯀꯩꯅꯣ ꯑꯣꯏꯅ ꯇꯧꯔꯅꯤ ꯑꯆꯝꯕ ꯑꯣꯏꯅ ꯇꯧꯔꯅꯤ ꯁꯧꯒ꯭ꯔꯤ ꯑꯣꯏꯅ ꯇꯧꯔꯅꯤ ꯕꯣꯏꯗꯤ ꯊꯣꯡꯉꯕꯣ ꯀꯩ ꯃꯊꯦꯜꯗꯣ
ꯎꯝ ꯍꯣꯏꯋꯥꯏ ꯑꯩ ꯑꯣꯏꯅ ꯊꯣꯡꯉ ꯃꯥꯜꯂꯦ ꯍꯣꯏꯋꯥꯣꯏ
ꯎꯝ ꯀꯥꯏꯗ ꯂꯩꯅꯣ ꯗꯔ ꯍꯧꯖꯤꯛꯐꯥꯎ
ꯁꯨ ꯍꯧꯖꯤ ꯋꯥꯤ ꯆꯦꯜꯗꯥ
ꯑꯣꯣ ꯍꯣ ꯑꯣ ꯅꯤꯀꯥꯁꯀ ꯇꯤꯟꯅꯕ꯭ꯔꯕ
ꯑꯧ ꯁꯤꯒꯤ ꯃꯇꯥꯡꯗ ꯍꯥꯏꯦ ꯄꯥꯎ ꯍꯥꯏꯔ ꯐꯥꯎꯅꯈꯤꯕ ꯑꯗꯨꯅꯦ
ꯑꯣ ꯑꯣ ꯕꯤꯀꯥꯁꯅ ꯍꯥꯏꯔꯛꯄꯅꯦ ꯑꯩꯁꯨ ꯃꯥꯗꯣ ꯑꯩꯉꯣꯟꯗ ꯇꯧꯒꯦꯅ ꯑꯗꯗꯒꯤ
ꯄ꯭ꯔꯦꯝꯗꯨꯅꯁꯨ ꯅꯍꯥꯟꯗꯒꯤꯩ ꯍꯥꯏꯔꯛꯄꯅꯦꯕ ꯄ꯭ꯔꯦꯝ ꯄ꯭ꯔꯦꯝꯗꯨꯗꯤ ꯈꯪꯕ꯭ꯔ
ꯇꯦ
ꯑꯣ ꯃꯥꯅ ꯍꯥꯏꯔꯛꯄꯅꯦ ꯑꯩꯅ ꯑꯃꯨꯛ ꯐꯣꯟꯗꯣ ꯌꯥꯗꯕ ꯑꯗꯨꯒꯤ ꯑꯩꯈꯣꯏ ꯃꯍꯩ ꯐꯣꯟꯗ ꯇꯧꯔ ꯍꯟꯗꯛꯇꯤ ꯇꯧꯔꯒꯦꯅ ꯇꯧꯔꯝꯃꯤꯅꯦ ꯀꯟꯅ ꯍꯥꯏꯇꯅ
ꯑ ꯍꯟꯗꯛ ꯍꯥꯏꯗꯤ ꯁꯤꯒꯨꯝꯕꯁꯦ ꯍꯟꯗꯛꯅ ꯑꯍꯥꯟꯕ ꯑꯣꯏꯗꯣꯏ
ꯃꯥꯅꯦ ꯑꯩꯒꯤ ꯑꯣꯏꯅꯗꯤ ꯑꯍꯥꯟꯕ ꯑꯣꯏꯗꯣꯏꯅꯦ ꯎꯝ
ꯤꯁꯤ ꯃꯣꯏ ꯑꯃ ꯂꯥꯛꯀꯅꯤ ꯑꯗꯨ ꯌꯥꯝ ꯀꯥꯟꯅꯕꯅꯦ ꯑꯩ ꯍꯟꯗꯛ ꯐꯖꯅ ꯌꯥꯝ ꯂꯧꯈꯤ ꯀꯨꯟ ꯃꯥꯄꯜ ꯂꯧꯔ
ꯑꯣ ꯑꯃ ꯑꯣ ꯂꯥꯛꯑꯦꯕ ꯑꯣ ꯑꯩꯗꯤ ꯑꯣ ꯁꯤꯁꯦ ꯑꯩꯁꯨ ꯁꯨꯕ ꯉꯝꯗꯅ ꯂꯩꯔꯕ ꯉꯍꯥꯡ ꯅꯍꯥꯟꯗꯒꯤ ꯇꯧꯕꯅꯦꯕ ꯑꯗꯨꯝ ꯑꯗꯨꯒ ꯍꯦꯛꯇ ꯊꯕꯛꯁꯦ ꯑꯩ ꯍꯟꯗꯛ ꯈꯔ ꯆꯤꯟꯕ ꯍꯥꯏꯇꯥꯔꯦꯅꯦ ꯑꯗꯨꯒꯤ ꯇꯧꯕꯁꯤꯁꯨ ꯍꯥꯏꯗꯤ ꯃꯄꯥꯟꯗ ꯂ ꯈꯣꯠꯂ ꯇꯧꯕ ꯅꯨꯡꯉꯥꯏꯇꯕꯅꯤꯅꯀꯣ ꯑꯗꯨꯅ ꯀꯩꯅꯣ ꯇꯧꯗꯅ ꯄꯦꯔꯥ ꯀꯥꯗꯅ ꯑꯗꯨꯒꯤ ꯑꯗꯨꯝ ꯌꯨꯝꯗ ꯂꯩꯕꯅ ꯈꯔ ꯐꯔꯛ ꯇꯥꯕ ꯑꯗꯨꯒꯤ ꯊꯕꯛ ꯈꯔ ꯆꯠꯊꯣꯛ ꯆꯠꯁꯤꯟꯒꯤ ꯑꯣꯏꯕꯩ ꯈꯔ ꯂꯩꯕ ꯑꯗꯨꯒꯤ ꯉꯔꯥꯡꯗꯤ ꯍꯥꯏꯔꯑꯦ ꯀꯟꯅ ꯂꯣꯏꯁꯤꯜꯂꯣꯅ ꯅꯪꯒꯤꯗꯣ ꯄ꯭ꯔꯦꯝꯅ ꯑꯗꯩꯑ ꯇꯧꯔꯒꯦꯅ ꯉꯁꯤꯗꯤ ꯈꯔ ꯁꯪꯉꯦꯀꯟꯗ ꯇꯧꯔꯝꯃꯤꯅꯤ
ꯁꯤꯁ ꯌꯥꯝ ꯀꯥꯟꯅ ꯍꯥꯏ ꯁꯤ ꯂꯣꯏꯁꯤꯜꯂ ꯃꯇꯨꯡꯗ ꯑꯃ ꯂꯥꯛꯀꯅꯦꯕ ꯑꯗꯨꯗꯅꯤ ꯌꯥꯝ ꯀꯥꯟꯅꯔꯦꯁꯦ ꯑꯩꯁꯨ ꯑꯗꯨ ꯁꯨꯇꯤ ꯌꯥꯝ ꯂꯩꯕ ꯑꯗꯨꯅ ꯐꯖꯅ ꯑꯌꯨꯛ ꯅꯨꯡꯊꯤꯤꯟ ꯈꯪꯅꯕꯩ ꯇꯧꯁꯤ ꯂꯣꯏꯔꯦ ꯑꯗꯨꯒ ꯈꯤꯇꯪ ꯀꯥꯟꯅꯈ꯭ꯔꯦ
ꯑꯣ ꯑꯣ ꯐꯩꯅꯦ ꯑꯗꯨꯕꯨ ꯂꯧꯍꯧꯔꯗꯤ ꯎꯝ ꯅꯪ ꯀꯔꯤ ꯇꯧꯔꯤꯅꯣ ꯀꯩ ꯀꯔꯤ ꯍꯣꯠꯅꯔꯤꯅꯣ
ꯑꯗ ꯑꯩꯌꯥꯝꯁ ꯑꯩꯕꯨꯗꯤ ꯈꯤꯇꯪ ꯉꯝ ꯀꯩꯅꯣꯉꯗ ꯐꯔꯂ ꯍ ꯇꯁꯟ ꯀꯥꯗꯗ ꯇ
ꯑꯣ ꯀꯥꯏꯗꯅꯕꯣꯗꯤ
ꯀꯁꯤꯡ ꯁꯔꯅ ꯂꯩꯕ꯭ꯔꯒ ꯁꯤꯇꯤ ꯂꯩ꯭ꯔꯣ ꯌꯥ ꯀꯃ ꯍꯧꯆ
ꯑꯣ ꯀꯩ ꯀꯩ ꯂꯝꯗꯣꯏꯩꯅꯣꯕꯗꯗꯤ
ꯂꯩꯗꯅ
ꯀꯛꯆꯤꯡ
ꯍꯣꯏ
ꯈꯔꯤ ꯅꯣꯏꯖꯕꯨ
ꯃꯅ ꯃꯅꯔꯤꯔꯣ ꯑꯩ ꯋꯥꯔꯤꯗ
ꯑꯦ ꯃꯥꯅꯦ ꯑꯩ ꯀꯛꯆꯤꯡꯅꯦ
ꯆꯒꯁꯤ ꯀ ꯑꯣꯏꯗ
ꯑꯩꯅ ꯅꯤꯡꯊꯧ ꯂꯩꯀꯥꯏ ꯊꯣꯛꯧꯂ ꯀꯥꯏ ꯑꯩꯈꯣꯏ ꯋꯥ ꯄꯔꯦ ꯁꯦꯁꯀꯥ ꯀ꯭ꯂꯕ ꯂꯩꯕꯗꯣ ꯀꯣ ꯇꯣ
ꯀ ꯋꯥꯏ
ꯎꯝ ꯀꯛꯆꯤꯡꯗ ꯑꯗꯨꯝ ꯂꯩꯔꯛꯇꯕ꯭ꯔꯣ ꯑ
ꯛꯆꯁꯦ ꯀꯛꯆꯤꯡꯗ ꯑꯗꯨꯝ ꯂꯩꯔꯦ ꯀ꯭ꯂꯥꯁ ꯏꯂꯚꯦꯟ ꯏꯂꯚꯦꯟ ꯁ꯭ꯋꯥꯏ ꯁꯨꯋꯥꯏ ꯗꯩꯩ ꯂꯩꯔꯛꯇ꯭ꯔꯦ
ꯎꯍꯣ
ꯑꯁ ꯇꯨꯅꯗꯗꯤ ꯀꯩ ꯂꯩꯒꯦ ꯁꯤ
ꯀꯔꯤ ꯐꯨꯠꯕꯣꯜꯒꯤꯔꯣ
ꯅꯠꯇ ꯅ ꯀꯩꯕꯨꯅꯥꯏ ꯆꯦ
ꯀꯔꯤ ꯍꯥꯏꯕꯅꯣ ꯑꯩ ꯇꯥꯍꯧꯗꯕꯣꯏ ꯐꯖꯅ
ꯑꯣ ꯁꯨꯒꯨꯅꯨꯗꯗꯤ ꯍꯥꯏꯌꯦꯗꯤ ꯍꯧꯖꯤꯛ ꯑꯗꯨꯝ ꯆꯪꯕꯁꯦ ꯀꯩꯝ ꯀꯥꯏꯗ꯭ꯔꯕꯣ ꯑꯗꯨꯝ
ꯑꯣ ꯀꯩꯁꯨ ꯀꯩꯁꯨ ꯇꯧꯗ꯭ꯔꯦ ꯑꯩꯈꯣꯏ ꯌꯥꯝꯕ ꯑꯃ ꯀꯩꯅꯣ ꯑꯣꯏꯌꯦ ꯃꯥ ꯏꯁꯥ ꯑꯣꯏꯅ ꯂꯩꯕꯅꯦꯕ ꯑꯗꯨꯏ ꯃꯥꯒꯤ ꯄꯣꯠ ꯆꯩ ꯀꯩꯀꯩ ꯂꯧꯕ ꯆꯠꯂꯨꯕ
ꯃꯣꯏꯗꯨꯒꯤ ꯃꯥꯏ ꯍꯟꯗꯛꯇꯨ ꯂꯥꯏꯕꯛ ꯊꯤꯕ ꯊꯧꯗꯣꯛ ꯑꯝꯗ ꯃꯥꯗꯣ ꯀꯩꯅꯣ ꯇꯧꯗꯕ ꯂꯩꯇꯦꯕ ꯑꯗꯨꯒꯤ ꯃꯥꯏ ꯄꯣꯠ ꯆꯩ ꯀꯩꯀꯩ ꯂꯧꯕ ꯆꯠꯂꯨꯕꯒꯤ ꯆꯠꯂꯨꯕꯅꯦ ꯉꯁꯤ ꯑꯗꯨꯒꯤ ꯊꯦꯡꯗꯣꯛꯈ꯭ꯔꯦ ꯈꯔ
ꯑ ꯊ ꯈꯔ